ꯍꯂꯣ
ꯍꯜꯂꯣ ꯍꯦꯜꯂꯣ ꯇꯌꯦ ꯁꯣꯝꯁꯨ
ꯂꯩꯌꯦꯀꫭ ꯔꯤꯄꯣꯔꯇꫪ
ꯍꯥꯥ
ꯍꯥ
ꯀꯔꯤ ꯇꯧꯋꯦꯕ ꯀꯔꯤ ꯔꯤꯄꯣꯔꯇꯔ ꯊꯥꯈꯤꯒꯦ ꯉꯁꯤꯒꯤꯗꯤ
ꯑꯣ ꯑꯆꯥ ꯑꯆꯥ ꯑꯦ ꯃꯦꯟ ꯏꯟ ꯂꯥꯏꯐ
ꯅꯪꯁꯦ ꯀꯔꯤ ꯗ꯭ꯔꯥꯏꯕ ꯑꯣꯏꯕ ꯌꯥꯂ ꯍꯥꯏꯅꯒꯦꯁ ꯇꯧꯕꯁꯦ ꯈꯪꯕ ꯉꯝꯗꯦ ꯀꯩꯁꯨ ꯇꯧꯗꯦ ꯑꯗꯨꯝ ꯂꯩ
ꯅꯪ ꯑꯩꯒꯤ ꯇ꯭ꯔꯥꯏꯞ ꯒꯦꯁ ꯇꯧꯅꯤꯡꯉꯦ ꯍꯥꯏꯕ ꯇꯧꯔꯑꯣꯅꯦ ꯅꯪ ꯍꯪꯅꯤꯡꯕ ꯍꯪꯉ ꯇꯧꯔꯛꯑꯣ
ꯅꯠꯇꯦ ꯑꯗꯨꯝ ꯅꯪ ꯅꯪꯒꯤ ꯃꯩꯇꯩꯂꯣꯟꯗꯣ ꯈꯪꯕ ꯉꯝꯗꯕ
ꯍꯣꯏ ꯅꯪꯗꯤ ꯀꯔꯝꯕ ꯃꯥꯜꯂꯦ ꯅꯣꯏ ꯇ꯭ꯔꯥꯏꯞ ꯇꯨ ꯈꯪꯒꯗꯧ ꯃꯥꯜꯂꯦ ꯇꯥꯡꯈꯨꯜ
ꯅꫭ
ꯑꯣ
ꯅꯪꯗꯤ ꯄꯥꯛ ꯈꯪꯉꯣꯏꯌꯦ ꯑꯩꯒꯤ ꯗ꯭ꯔꯥꯏꯕ
ꯈꯪꯉꯗꯤ
ꯑꯥ ꯌꯥꯝ ꯆꯥꯎꯕ ꯅꯠꯇꯦ ꯑꯩꯈꯣꯏꯒꯤꯗꯤ ꯈꯔ ꯃꯤ ꯌꯥꯝꯗꯕꯅꯦꯕ ꯑꯗꯨꯅ ꯌꯥꯝ ꯐꯦꯃꯁ ꯑꫭꯏꯕ ꯅꯠꯇꯦꯗ ꯑꯈꫭꯏ ꯇ꯭ꯔꯥꯏꯕ ꯒꯥꯏꯅ ꯅꯪꯗꯤ ꯔꫭꯡꯃꯩ ꯃꯥꯜꯂꯦ
ꯅꯣꯡꯃꯩ ꯃꯥꯂꯦ
ꯑ ꯑꯣꯏꯕ꯭ꯔ
ꯍꫭꯏ ꯍꯣꯏ ꯑꯣꯏꯗꯕꯅꯤ
ꯑꯣꯏꯗꯦ
ꯍꯣꯏ
ꯍꯣꯏ ꯕ ꯈꯔ ꯅꯪꯒꯤ ꯃꯩꯇꯩꯂꯣꯟꯁꯨ ꯈꯔ ꯃꯥꯟꯗꯕꯒꯨꯝ ꯇꯧꯕ
ꯎꯪꯉꯩ ꯅꯠꯇꯦ ꯀꯗꯥꯥꯏꯗꯒꯤ ꯎꯡꯍꯩ
ꯑꯗꯨꯒ ꯅꯪ ꯃꯤꯡ ꯍꯥꯞꯄꯁꯨ ꯅꯪꯒꯤ ꯁꯥꯔ ꯅꯦꯝꯒꯨꯝꯕꯗꯣ ꯑꯩ ꯄꯥꯛꯈꯪꯕ ꯑꯣꯏꯗꯦꯕ ꯑꯗꯨꯒꯤ
ꯃꯤꯡꯁꯨ ꯇꯣꯉꯥꯂꯦ
ꯑꯗꯨꯅꯦ ꯃꯤꯡꯗꯤ ꯃꯤꯡꯕꯨꯗꯤ ꯏꯪꯂꯤꯁ ꯃꯃꯤꯡ ꯑꯣꯏꯅꯩꯕ ꯑꯗꯨ ꯁꯥꯔ ꯅꯦꯝꯗꯣ ꯑꯩꯅ ꯈꯔ ꯑꯩꯉꯣꯟꯗ ꯐꯦꯃꯤꯂꯔ ꯑꯣꯏꯗꯕꯀꯣ ꯑꯗꯨꯒꯤ
ꯑꯣ ꯅꯪ ꯁꯥꯔꯅꯦꯝ ꯎꯕ꯭ꯔꯣ ꯑꯩꯒꯤ꯫
ꯁꯥꯔꯅꯦꯝ ꯅꯠꯇ꯭ꯔꯣ꯫
ꯍꯣꯏ ꯍꯣꯏ ꯍꯣꯏ ꯑꯗꯨꯅꯤꯅꯦ ꯑꯩ꯫ ꯀꯥꯏꯗꯩꯩ ꯔꯣꯡꯃꯩ ꯍꯪꯉꯥ ꯂꯩꯔꯤꯅꯣ ꯁꯥꯔ ꯅꯦꯝ ꯎꯅ ꯎꯅ꯫ ꯒꯨꯒꯜꯗ ꯀꯣꯛ ꯍꯥꯄꯣ ꯑꯗꯨꯗꯣ ꯊꯤꯌꯣ ꯑꯗꯨ ꯀꯔꯤ ꯆꯥ ꯍꯣꯏ ꯏꯌꯥꯝꯕꯗꯤ ꯃꯣꯏ ꯑꯣꯏꯌꯦ ꯍꯣꯏ꯫
ꯇꯦꯆꯔꯁ ꯇꯧꯔꯁꯤꯔꯣ꯫ ꯅꯪꯖꯦ ꯌꯥꯝꯅ ꯐꯔꯤ ꯑꯣꯏꯌꯦꯒꯣ꯫ ꯃꯤꯁꯇꯔꯤꯌꯥꯁ ꯑꯒ꯫
ꯅꯠꯇꯦꯍꯦ ꯅꯪꯅ ꯈꯪꯗꯕꯩꯅꯦ ꯑꯗꯨꯝ ꯆꯠꯅꯕꯅꯦ ꯑꯩꯈꯣꯏꯒꯤꯗꯤ꯫
ꯅꯍꯥꯟ ꯃꯔꯛꯇꯤ ꯇꯥꯕꯒꯨꯝꯗꯤ ꯇꯧꯈ꯭ꯔꯦ ꯅꯪꯒꯤꯁꯦ
ꯑꯍꯣ ꯈꯪꯗ꯭ꯔꯤ ꯍꯧꯖꯤꯛ ꯐꯕ ꯂꯣꯏꯔꯦꯍꯦ
ꯑꯁ ꯈꯪꯗꯕꯗꯨꯕꯨ ꯀꯃꯥꯏꯅ ꯈꯪꯒꯦꯔꯣꯅꯦꯍꯦ ꯑꯩꯗꯤ
ꯅꯪ ꯄꯣꯛꯈ꯭ꯔꯥ ꯈꯪꯕ꯭ꯔꯥ
ꯍꯥꯥ
ꯅꯦꯄꯥꯜ ꯇꯥꯔꯕꯣ ꯅꯦꯄꯥꯜ
ꯑꯥꯎ ꯈꯪꯉꯦ
ꯑꯗꯨꯗꯒꯤꯅꯦ
ꯅꯪꯗꯣ
ꯌꯦ꯫ ꯑꯗꯨꯕꯨ꯫ ꯑꯗꯨꯗ ꯄꯣꯛꯑꯦ ꯍꯥꯏꯕꯅꯤꯗ꯫
ꯅꯦꯄꯥꯜꯗ꯫
ꯍꯣꯏ꯫
ꯑꯗꯨꯗꯤ ꯀꯃꯥꯏꯅ ꯁꯤꯗ ꯂꯩꯔꯝꯕ꯭ꯔꯣ ꯅꯪ꯫
ꯑꯥ꯫ ꯑꯣ ꯍꯣꯏ ꯏꯃꯥ ꯑꯗꯨꯅ ꯁꯤꯗ ꯊꯦꯡꯅꯕꯀꯣ ꯑꯗꯨꯒꯤ꯫
ꯑꯣ꯫ ꯑꯗꯨꯗꯤ ꯅꯃꯥꯔ ꯅꯄꯥꯔꯗꯒꯤ ꯑꯣꯏꯔꯝꯅꯤꯀꯣ꯫
ꯌꯦ ꯍꯣꯏ ꯏꯄꯥꯗꯨꯒꯤꯅꯦ꯫
ꯎꯝ ꯅꯪꯗꯤ ꯃꯩꯇꯩꯂꯣꯟ ꯌꯥꯝ ꯁꯦꯡꯉꯦꯀꯣ꯫
ꯁꯦꯡꯕꯗꯨ ꯁꯤꯗ ꯂꯩꯕꯒꯤꯅꯦꯅꯦ꯫
ꯑꯗꯨ ꯑꯗꯨꯝ ꯕꯦꯂꯤꯗ ꯂꯩꯕꯗꯣ ꯈꯔ ꯀꯨꯏꯈ꯭ꯔꯕ ꯃꯥꯜꯂꯦꯕ꯫
ꯍꯣꯏ꯫ ꯑꯗꯨ꯫ ꯅꯨꯡ꯫ ꯅꯪꯗꯤ ꯀꯌꯥꯝꯃꯨꯛ ꯋꯥꯡꯕ꯭ꯔꯣ꯫
ꯏꯁ ꯍꯥꯏꯠ ꯍꯪꯉꯤꯁꯦ ꯑꯩꯔꯣ ꯊ꯭ꯔꯤ ꯐꯤꯠ꯫
ꯌꯥꯔꯦ ꯋꯥꯊꯤ ꯇꯧꯒꯅꯨ꯫ ꯅꯪ ꯅꯍꯥꯟꯗꯒꯤ ꯀꯣꯜ ꯇꯧꯕꯗ ꯉꯁꯤ ꯈꯛ ꯍꯪꯉꯛꯑꯝꯒꯅꯤ ꯃꯤꯅ꯫
ꯅꯪꯁꯦ ꯑꯗꯨꯗꯤ ꯑꯩꯉꯣꯟꯗ ꯄꯨꯂꯤꯁꯔ ꯑꯥꯔꯃꯤꯔ ꯔꯤꯀ꯭ꯔꯨꯠ ꯇꯧꯒꯦ ꯍꯥꯏꯕ꯭ꯔꯣ꯫
ꯎꯝꯍꯨꯝ꯫ ꯍꯪꯕ ꯌꯥꯗꯕ꯭ꯔꯣ꯫
ꯎꯝ ꯍꯪꯕ ꯌꯥꯏꯗ ꯀꯥꯏꯗꯦꯗ ꯑꯩ ꯐꯥꯏꯚ ꯄꯣꯏꯟ ꯇꯨꯒꯨꯝꯕ ꯋꯥꯡꯉꯦ ꯋꯥꯡꯗꯦꯗ꯫
ꯋꯥꯡꯉꯦ ꯋꯥꯡꯉꯦ ꯋꯥꯡꯉꯦ꯫
ꯑꯩꯅ ꯈꯟꯕꯗ ꯅꯪꯗꯤ ꯈꯔ ꯋꯥꯡꯉꯤꯗꯧ ꯃꯥꯜꯂꯦ꯫
ꯍꯣꯏ ꯅꯪꯗꯒꯤꯗꯤ ꯈꯔꯗꯤ ꯋꯥꯡꯉꯦ꯫
ꯑꯣ ꯑꯗꯨꯒ ꯌꯥꯝ ꯁ꯭ꯂꯤꯝ ꯑꯣꯏꯕ ꯃꯤ ꯃꯥꯜꯂꯦ ꯅꯪꯁꯦ꯫
ꯑꯣꯐ ꯌꯥꯝ꯫
ꯅꯪꯒꯤ ꯅꯪꯒꯤ ꯈꯣꯟꯗꯣ ꯌꯥꯝ ꯁ꯭ꯂꯤꯝ ꯑꯣꯏꯕ ꯃꯤ ꯃꯥꯜꯂꯦꯕ꯫
ꯑꯩ ꯈꯣꯟꯗꯣ꯫
ꯎꯝ꯫
ꯍꯣꯏ ꯏꯁꯂꯤꯝ ꯑꯣꯏꯔꯝꯃꯗꯤꯀꯣ꯫
ꯀꯩꯔꯝꯅꯤꯗ꯫
ꯃꯥꯟꯕꯅꯦ꯫ ꯊꯥꯖꯗ꯭ꯔꯒ ꯋꯤ ꯀꯦꯟ ꯫ ꯍꯣꯔꯦꯟ ꯑꯥꯗ ꯍꯣꯔꯦꯟ꯫ ꯀꯣꯜ ꯋꯥꯔꯤ ꯁꯥꯟꯅꯕ ꯂꯣꯏꯔꯒ ꯇꯦꯛꯁ ꯃꯆꯥ ꯃꯆꯥ ꯊꯥꯅꯁꯦ ꯑꯗꯨꯒ ꯈꯪꯂꯁꯦ꯫
ꯀꯥꯏꯗꯦ ꯀꯥꯏꯗꯦ ꯀꯣꯜ ꯂꯣꯏꯈꯤꯒꯦ ꯀꯥꯏꯗ꯫
ꯍꯣꯏ ꯅꯪ ꯂꯣꯏꯕꯗ ꯍꯥꯏꯔꯛꯑꯣꯗ꯫ ꯑꯧꯀꯦ꯫
ꯅꯠꯇ꯭ꯔꯗꯤ ꯌꯥꯝ ꯇꯦꯟꯁꯟ ꯀꯥꯕꯗꯣ꯫
ꯎꯝ ꯉꯁꯤ ꯍꯣꯔꯦꯟ ꯑꯍꯤꯡ ꯐꯥꯎꯅꯤ ꯍꯥꯏꯌꯦ ꯑꯗꯨ ꯐꯠ ꯐꯠ꯫ ꯋꯥꯔꯤ ꯁꯥꯔꯣ꯫
ꯍꯣꯏ ꯍꯣꯏ ꯂꯣꯏꯅꯕ ꯇꯧꯕ ꯇꯥꯔꯦ꯫
ꯑꯗꯨ꯫ ꯅꯪꯗꯤ ꯔꯦꯟ ꯂꯩꯕ꯭ꯔꯣ ꯌꯨꯝꯗ ꯂꯩꯕ꯭ꯔꯣ꯫
ꯑꯩ ꯌꯨꯝꯗ ꯂꯩꯌꯦ꯫
ꯌꯨꯝꯗ ꯂꯩꯌꯦ ꯍꯣꯏꯗ ꯏꯅꯥꯛ ꯈꯨꯟꯕꯅꯤꯅ ꯃꯁꯥ ꯃꯁꯥ ꯌꯨꯝ ꯂꯩꯕꯗꯣ꯫
ꯀꯔꯤ꯫
ꯀꯔꯤ꯫
ꯏꯅꯥꯛꯈꯨꯟꯕꯒꯤ꯫
ꯂꯦꯠꯇꯦꯗ꯫ ꯅꯣꯏꯗꯤ ꯏꯅꯥ ꯈꯨꯟꯕꯅꯦꯅ ꯃꯁꯥ ꯃꯁꯥꯒꯤ ꯌꯨꯝꯗ ꯂꯩꯑꯦ ꯍꯥꯏꯕ꯫
ꯏꯁ ꯏꯅꯥꯛ ꯈꯨꯟꯕꯒꯤ ꯅꯠꯇꯦꯍꯦ꯫
ꯆꯤꯟꯊꯤꯋꯦ꯫
ꯄꯩꯁꯥ ꯂꯩꯇꯕꯒꯤ ꯌꯨꯝꯗ ꯂꯩꯕꯅꯤꯅꯦ ꯅꯪ ꯈꯪꯗ꯭ꯔꯣ꯫
ꯆꯠꯂꯣꯏꯍꯦ ꯄꯩꯁꯥꯗꯨ ꯃꯥꯡꯍꯜꯂꯣꯏꯅ ꯌꯨꯝꯗ ꯂꯩꯕ
ꯄꯩꯁꯥ ꯂꯩꯇꯥꯕ꯫ ꯀꯔꯤ꯫
ꯀꯔꯤ꯫
ꯄꯩꯁꯥ ꯂꯩ ꯂꯩꯇꯕꯒꯤ ꯌꯨꯝꯗ ꯑꯗꯨꯝ ꯂꯩꯖꯕꯅꯦ ꯂꯥꯏꯔꯤꯛ ꯇꯝꯕꯁꯨ ꯉꯝꯗ꯭ꯔꯦ ꯑꯩꯈꯣꯏꯗꯤ꯫
ꯌꯥꯔꯦ ꯄꯛꯇꯦ ꯀꯣꯂꯦꯖ ꯂꯣꯏꯈ꯭ꯔꯦ ꯍꯥꯏꯔꯒ ꯉꯁꯥꯏꯅ ꯑꯃꯨꯛꯀ꯫
ꯀꯣꯂꯦꯖ ꯂꯣꯏꯔꯁꯨ ꯍꯥꯏꯌꯔ ꯑꯗꯨꯝ ꯇꯝꯕ ꯌꯥꯏꯅ ꯑꯗꯨ ꯄꯩꯁꯥ ꯂꯩꯇꯦ꯫
ꯑꯗꯨ ꯅꯪ ꯇꯞꯅꯤꯡꯗꯕꯒꯤꯅꯦꯅ ꯆꯤꯟꯊꯤꯒꯅꯨ꯫
ꯀꯔꯤ꯫
ꯅꯪ ꯑꯩꯉꯣꯟꯗ ꯀꯔꯤ ꯌꯥꯝ ꯍꯥꯏꯍꯟꯂꯦꯀꯣ꯫
ꯑꯩꯅ ꯍꯥꯏꯍꯟꯕꯔꯣ ꯅꯪꯅ ꯍꯥꯏꯔꯒ꫰꫰
ꯅꯪ ꯐꯖꯅ ꯀꯔꯤ ꯀꯔꯤꯔꯥ ꯍꯥꯏꯕꯅꯤ꯫ ꯎꯝ ꯍꯥꯏꯌꯣꯅ ꯀꯔꯤ ꯀꯔꯤ ꯍꯥꯏꯔꯒ ꯂꯣꯏꯔꯦ ꯑꯩꯁꯨ꫰꫰
ꯀꯔꯤ ꯈꯛ ꯍꯥꯏꯒꯗꯕ꯫
ꯅꯪ ꯑꯃ ꯍꯥꯏꯔꯗꯤ ꯀꯔꯤꯏ ꯍꯥꯏꯔꯒ꯫
ꯑꯣ꯫ ꯑꯗꯨ꯫ ꯅꯪꯁ
ꯅꯣꯏ ꯅꯣꯏꯔꯣꯝꯗꯤ ꯌꯥꯝ ꯆꯦꯛꯛꯑꯦꯅꯀꯣ ꯌꯥꯝ ꯂꯥꯡꯗꯦ꯫
ꯍꯣꯏ꯫ ꯑꯩꯈꯣꯏ ꯂꯝꯕꯤ ꯃꯈꯥꯏꯗ ꯂꯩꯕꯒꯤꯅꯦ꯫
ꯑꯗꯨ ꯒꯥꯔꯤ ꯃꯈꯣꯟ ꯇꯥꯗꯦꯅ꯫
ꯂꯝꯕꯤꯅ ꯑꯥ ꯃꯊꯛꯇ꯫
ꯑꯣ꯫
ꯑꯩꯈꯣꯏ ꯂꯩꯕꯁꯤ ꯑꯩꯈꯣꯏ ꯂꯩꯕ ꯃꯐꯝꯁꯤ ꯇꯦꯡꯀꯣꯠ ꯑꯗꯨꯃꯥꯏꯅ ꯂꯩꯕ꯫
ꯐꯩꯅ ꯑꯗꯨꯗꯤ꯫
ꯍꯣꯏ ꯑꯗꯨꯏ ꯀꯗꯥꯏꯗꯒꯤ꯫ ꯅꯍꯥꯟꯅꯤ ꯐ꯭ꯂꯠ ꯇꯧꯕꯅꯦ꯫
ꯑꯣ ꯃꯈꯥ ꯑꯣꯏꯕꯅꯤꯅꯀꯣ꯫
ꯍꯣꯏ ꯃꯅꯨꯡ ꯑꯣꯏꯕꯅꯤꯅ ꯉꯛ ꯐꯥꯎ ꯌꯥꯎꯋꯦ꯫
ꯎꯁ ꯑꯗꯨꯗꯤ ꯅꯨꯡꯉꯥꯏꯒꯅꯤ ꯁ꯭ꯋꯤꯝ ꯇꯧꯔꯒ꯫
ꯑꯣ ꯁ꯭ꯋꯤꯝ ꯇꯧꯒꯅꯤ ꯁꯤꯗ ꯌꯨꯝ ꯁꯦꯡꯕꯗ ꯁꯤꯒꯦ ꯇꯧꯋꯦ꯫
ꯇꯨꯝꯃ ꯀꯥꯡꯁꯨ ꯁ꯭ꯋꯤꯝ ꯇꯧꯔꯦꯕ ꯇꯨꯝꯃꯅ꯫
ꯐꯦꯟꯁꯨ ꯃꯥꯡꯈ꯭ꯔꯦ ꯑꯩꯒꯤ ꯐꯨꯔꯤꯠ ꯀꯨꯝꯒ꯭ꯔꯥ ꯇꯪꯈꯥꯏꯃꯨ ꯈ꯭ꯔꯦ꯫
ꯏꯁꯤꯡꯅ ꯄꯨꯕꯒꯤ꯫
ꯍꯣꯏ ꯆꯥꯎꯅ ꯂꯥꯛꯑꯦ ꯍꯈꯣꯏ ꯐ꯭ꯂꯥꯏꯠ꯫
ꯑꯩꯌꯥ ꯌꯥꯝ ꯅꯨꯡꯁꯤꯌꯦ꯫
ꯑꯩꯈꯣꯏ ꯂꯩꯀꯥꯏ ꯑꯅꯤ ꯑꯍꯨꯝ꯫ ꯍꯥꯟꯅ ꯐ꯭ꯂꯠ ꯆꯥꯎꯅ ꯇꯧꯕꯗꯨ ꯈꯪꯗ꯭ꯔꯣ꯫
ꯍꯣ ꯍꯣꯏ ꯂꯥꯁ ꯏꯌꯥꯔꯥ꯫
ꯂꯥꯁ ꯂꯥꯁ ꯏꯌꯥꯔ ꯃꯥꯜꯂꯦ ꯈꯪꯗꯦ ꯑꯩꯁꯨ ꯑꯗꯨꯒꯤ ꯐ꯭ꯂꯠꯇꯨꯅꯦꯕ꯫
ꯑꯁ ꯑꯗꯨꯗꯤ ꯅꯣꯏꯁꯦ ꯔꯦꯅꯤ ꯁꯤꯖꯟ ꯂꯥꯛꯑꯗꯤ ꯌꯥꯝ ꯄꯤꯁꯐꯨꯜ ꯑꯣꯏꯅ ꯂꯩꯕ ꯉꯝꯃꯣꯏꯀꯣ꯫
ꯍꯣꯏ ꯀꯤꯌꯦ ꯑꯃꯨꯛ ꯏꯁꯤꯡ ꯆꯥꯎꯒꯗ꯭ꯔꯥꯅ꯫
ꯑꯗꯨꯅꯦꯕ ꯋꯥꯈꯟꯗꯣ ꯏꯁꯤꯡ ꯆꯥꯎꯒꯦꯔꯥ ꯍꯥꯏꯔꯒ꯫
ꯎꯝ꯫ ꯑꯁ ꯑꯗꯣ ꯑꯩ ꯐꯨꯔꯤꯠ ꯀꯨꯡꯒ꯭ꯔꯥꯎ ꯑꯃꯥꯡ ꯃꯈꯩꯗꯨꯗꯤ ꯅꯨꯡꯉꯥꯏꯇꯦꯍꯦ ꯑꯗꯨ ꯋꯥꯅ ꯂꯩꯔꯒ꯫
ꯏꯁ ꯌꯥꯔꯦꯗ ꯐꯨꯔꯤꯠ ꯐꯣꯡꯒ꯭ꯔꯥꯎꯕꯨ ꯑꯗꯨꯝ ꯄꯁꯥꯂꯩꯔꯗꯤ ꯑꯃꯨꯛ ꯂꯧꯕ ꯌꯥꯔꯦ꯫
ꯑꯣ ꯍꯧꯖꯤꯛ ꯀꯥꯞꯅ ꯉꯥꯏ ꯂꯩꯇꯦ꯫
ꯁꯤꯁ꯫ ꯌꯥꯔꯦ ꯅꯪꯁꯨ ꯑꯍꯥ ꯆꯍꯤ ꯃꯃꯥꯡꯗ ꯃꯥꯡꯕꯗꯨꯕꯨ ꯍꯧꯖꯤꯛ ꯍꯅꯤꯡꯉꯥꯏ ꯂꯩꯇꯦ ꯀꯥꯏꯅ꯫
ꯍꯥꯟꯅꯗꯤ꯫ ꯑꯗꯨꯝ ꯂꯩ ꯂꯩꯔꯒ ꯊꯝꯕꯒꯤ ꯐꯨꯔꯤꯠ ꯌꯥꯝꯃꯦꯕ ꯍꯥꯞꯅꯉꯥꯏꯗꯣ ꯑꯗꯨꯒꯤ ꯍꯧꯖꯤꯛꯇꯤ ꯑꯃ ꯑꯅꯤ꯫
ꯎꯝ ꯍꯨꯝ꯫
ꯑꯗꯨꯃꯥꯏꯅ ꯂꯩꯌꯦ ꯍꯥꯏꯕꯅꯤꯗ꯫
ꯑꯁ ꯌꯥꯝ ꯅꯨꯡꯉꯥꯏꯇꯦꯗ ꯅꯪꯒꯤ ꯋꯥꯔꯤ ꯑꯗꯣ ꯅꯣꯏ ꯄꯣꯠ ꯆꯩꯒꯨꯝꯕꯗꯤ ꯄꯨꯗꯕ꯭ꯔꯕ꯫
ꯄꯣꯠ ꯆꯩꯩꯒꯝꯗꯨ꯫ ꯄꯨꯈꯠꯂꯦ ꯑꯗꯨ ꯄꯨꯈꯠꯄꯗꯨ ꯐꯥꯔꯁꯇꯗꯤ ꯏꯁꯤꯡꯗꯨ ꯆꯥꯎꯔꯣꯏꯅꯉꯥꯏ ꯃꯥꯟꯕ꯫
ꯎꯝ꯫
ꯑꯗꯨꯗꯤ ꯇꯞ ꯇꯞꯅ ꯂꯣꯏ ꯆꯥꯎꯔꯛꯑꯦ꯫ ꯑ ꯃꯦꯔꯥ ꯐ꯭ꯔꯤꯁꯅꯦ ꯂꯣꯏ꯫
ꯎꯝ ꯎꯝꯍꯨꯝ꯫ ꯑꯁ ꯅꯨꯡꯉꯥꯏꯔꯣꯏꯕꯣ ꯑꯗꯨꯗꯤ꯫
ꯍꯣꯏ ꯎꯐ ꯃꯤ ꯈꯔꯗꯤ ꯊꯣꯛꯄ ꯉꯝꯗꯕ ꯐꯥꯎ ꯂꯩꯕꯅꯤ꯫
ꯑꯩꯌꯥ꯫ ꯑꯗꯨ ꯅꯣꯏ ꯏꯁꯤꯡ ꯆꯥꯎꯕ ꯀꯥꯟ ꯀꯗꯥꯏ ꯂꯩꯕ ꯆꯠꯄ꯭ꯔꯕ꯫
ꯔꯤꯂꯤꯐ ꯀꯦꯝ꯫
ꯑꯗꯨꯗꯒꯤ ꯌꯨꯝꯗ ꯑꯗꯨꯝ ꯂꯥꯛꯀꯅꯤ ꯏꯁꯤꯡ ꯀꯪꯕ꯭ꯔꯥ ꯌꯦꯡꯕ
ꯇꯥꯎꯕꯗꯤ ꯄꯨꯔ ꯅꯪ ꯂꯥꯁꯇ ꯅꯪꯒꯤ ꯗꯣꯀꯨꯃꯦꯟꯁ ꯈꯣꯏꯗꯣꯛ ꯐꯖꯅ ꯇꯝꯖꯧ ꯂꯣꯏꯅ ꯇꯥꯎ
ꯍꯣꯢ ꯑꯗꯨꯈꯣꯏꯗꯤ ꯑꯗꯨꯈꯣꯏꯗꯤ ꯍꯥꯟꯅ ꯄꯨꯈꯠꯈ꯭ꯔꯦꯗ
ꯑꯣ ꯑꯗꯨꯅꯦꯕ ꯐꯤꯔꯣꯟꯒꯨꯝꯕꯗꯤ ꯌꯥꯏꯅꯀꯣ ꯗꯣꯀꯨꯃꯦꯟꯁ ꯀꯨꯝꯕ ꯃꯥꯡꯉꯗꯤ
ꯈꯥꯏꯗꯒꯤ ꯏꯁꯤꯡ ꯃꯔꯛꯇ ꯒ꯭ꯌꯥꯁ ꯊꯥꯜꯂ ꯁꯤꯒꯗꯧꯔꯦ ꯏꯁꯤꯡꯅ ꯀꯨꯠꯄꯅꯦ ꯅꯥꯂꯥꯗ ꯆꯪꯒꯦ ꯇꯧꯕꯅꯤꯅꯦ ꯒ꯭ꯌꯥꯁ ꯄꯨꯔ ꯆꯠꯄꯗ
ꯃꯤꯍꯨ ꯒ꯭ꯌꯥꯁ ꯄꯨꯕꯁꯨ ꯎꯗ꯭ꯔꯤ ꯃꯥꯜꯂꯦ ꯂꯣꯏꯅ ꯄꯥꯟ ꯂꯦꯞꯄ ꯌꯦꯡꯉꯅꯦ
ꯎꯝ ꯎꯝ
ꯕꯤꯗꯤꯑꯣ꯫
ꯃꯥꯊꯪꯗꯤ ꯏꯁꯤꯡ ꯆꯥꯎꯔꯗꯤ ꯍꯥꯏꯔꯣ ꯑꯩꯁꯨ ꯃꯇꯦꯡ ꯄꯥꯡꯕ ꯂꯥꯛꯀꯦ꯫
ꯎꯝ ꯂꯑꯣ ꯂꯑꯣ꯫
ꯅꯣꯏ ꯄꯣ ꯆꯩ ꯍꯣꯟꯕꯤꯒꯦ꯫
ꯈꯪꯗꯦ ꯑꯩꯈꯣꯏ ꯌꯨꯝꯗ ꯍꯣꯟꯁꯤꯔ ꯀꯗꯥꯏꯗ ꯍꯣꯟꯁꯤꯔ꯫
ꯑꯣ ꯑꯗꯨꯗꯤ ꯃꯊꯪ ꯐ꯭ꯂꯥꯏꯠ ꯂꯥꯛꯑꯗꯤ ꯅꯪ
ꯎꯝ ꯇꯧꯔꯣ꫰꫰ ꯕꯥꯔꯛꯀꯦ꯫
ꯄꯥꯏꯔꯛꯑꯣꯀꯣ
ꯎꯝ ꯑꯁ ꯔꯦꯅꯤ ꯁꯤꯖꯟꯁꯦ ꯅꯣꯏꯗꯤ ꯂꯣꯏꯍꯟꯅꯤꯡꯉꯝꯈ꯭ꯔꯅꯤꯀꯣ ꯑꯗꯨꯗꯤ ꯌꯥꯝ ꯗꯦꯟꯖꯔꯅꯤ ꯅꯣꯏꯒꯤꯗꯤ